ꯀꯩꯗꯧꯔꯝꯃꯤꯅꯣ
ꯑꯁ ꯑꯗꯨꯝ ꯆꯥꯛ ꯇꯣꯛꯑꯒ ꯍꯛꯆꯤꯛ ꯂꯥꯡꯉꯝꯃꯤꯌꯦ
ꯏꯁ ꯀꯩ ꯏꯟꯁꯥꯡ ꯆꯥꯔꯕ
ꯉꯁꯤꯗꯤ ꯗꯤ ꯃꯌꯥꯝ ꯇꯨꯌꯥꯟ ꯆꯥꯁꯤꯟꯈꯔꯦ ꯑꯩꯈꯣꯏꯒꯤ ꯏꯔꯣꯝ ꯗ ꯀꯩ ꯀꯩꯅꯣ ꯂꯩ ꯋꯥꯔꯣ ꯀꯩꯔꯣ ꯈꯪꯗꯦ ꯃꯅꯥ ꯃꯁꯤꯡꯒ ꯌꯥꯝ ꯊꯥꯏ ꯀꯩ ꯀꯩ ꯈꯪꯗꯦ ꯆꯤꯡꯗꯩ ꯄꯣꯔꯛꯑꯦꯅ
ꯑꯣ ꯀꯅꯥ ꯊꯣꯡꯉꯕ
ꯁꯤꯗꯤ ꯑꯩꯈꯣꯏ ꯆꯦꯅꯥ ꯊꯣꯡꯉꯦꯍꯦ
ꯑꯣ ꯅꯅꯝ ꯅꯪꯗꯤ ꯀꯩꯝ ꯇꯧꯗꯣꯢ ꯑꯗꯨꯝ ꯆꯥꯁꯜꯂꯦ
ꯆꯥꯁꯜꯂꯦ ꯀꯩꯗꯧꯅꯤ ꯑꯩꯗꯤ ꯆꯥꯕ ꯇꯨꯝꯕ ꯀꯣꯢꯕ ꯁꯥꯟꯅꯕ ꯁꯤ ꯃꯉꯥꯏꯔꯦ ꯑꯩ ꯊꯕꯛ ꯑꯕꯨ
ꯂꯩꯔꯤꯔꯣ ꯅꯠꯇ꯭ꯔꯒ ꯄꯣꯔꯛꯏꯔꯣ
ꯄꯨꯔꯛꯄꯅꯦ ꯑꯩꯈꯣꯏ ꯁꯤꯗ ꯑꯉꯥꯡ ꯁꯥꯟꯅꯕ ꯑꯉꯥꯡ ꯑꯝꯅꯤ ꯂꯩꯌꯦ ꯃꯣꯢ ꯃꯌꯨꯝ ꯆꯠꯂꯨꯕꯗ ꯃꯌꯨꯝꯗꯒꯤ ꯄꯣꯔꯛꯑꯦꯅ ꯈꯣꯢ ꯃꯥꯅ ꯏꯔꯣꯟ ꯌꯥꯅꯤꯅ ꯇꯧꯔ ꯈꯣꯢ ꯆꯦꯗ ꯄꯤꯔꯛꯑꯦ ꯂꯣꯜꯍꯟꯕ ꯑꯩ ꯃꯃꯤꯡꯗꯣ ꯀꯩ ꯀꯩꯅꯣ ꯒ꯭ꯌꯥꯟ ꯇꯥꯗꯦꯕ
ꯑꯣ ꯍꯥꯎꯔꯦ
ꯑꯗꯨꯝ ꯍꯥꯎꯋꯦ
ꯁꯤ ꯍꯧꯖꯤꯛꯀꯥꯟꯁꯤꯕꯨ ꯀꯩꯀꯩ ꯇꯧꯔꯒ ꯂꯩꯔꯤꯒꯦ ꯅꯪꯕꯣ
ꯍꯧꯖꯤꯛꯀꯥꯟꯁꯦ ꯕꯣꯟ ꯁꯥꯟꯅꯒꯦꯁꯨ ꯅꯣꯡ ꯁꯤꯡꯖꯦ ꯑꯃꯨꯛ ꯇꯥꯕ ꯍꯧꯔꯛꯑꯦꯗꯣ
ꯎꯝ
ꯁꯥꯟꯅꯒꯦ ꯀꯥ ꯊꯣꯛꯑꯨꯒꯦ ꯅꯣꯡ ꯍꯩꯊꯕꯒꯨꯝꯕ ꯑꯗꯨꯅ ꯌꯥꯗꯣꯏꯅꯦ ꯂꯧꯕꯨꯛꯇꯗꯤ ꯈ ꯈꯔ ꯍꯧꯔꯦ ꯂꯧꯕꯨꯛꯇ ꯗ꯭ꯌꯨꯇꯤ
ꯂꯧ ꯃꯇꯝ ꯍꯧꯅꯔꯕꯣ ꯅꯣꯏꯔꯣꯝꯗꯨꯕꯣ
ꯈꯔ ꯈ ꯍꯧꯖꯤꯜꯂꯦ ꯂꯧ ꯁꯝꯕꯣꯛ ꯈꯣꯏꯗꯣꯛꯄ ꯍꯧꯔꯦ ꯍꯥꯏꯗꯤ ꯏꯁꯤꯡ ꯈꯒ ꯇꯥꯔꯛꯑꯝꯅꯤꯅ ꯏꯁꯤꯡ ꯂꯥꯛꯑꯅꯤꯅꯀꯣ
ꯑꯣ
ꯂꯧ ꯍꯨꯟꯕ ꯌꯥꯅꯕ ꯑꯩꯈꯣꯏꯒꯤ ꯂꯧ ꯈꯣꯏꯗꯣꯛꯄꯤꯗꯣ ꯍꯥꯟꯅ ꯃꯔꯣꯟ ꯑꯃ
ꯑꯝ ꯍꯧꯖꯤꯛꯇꯤ ꯍꯧꯖꯤꯛ ꯑꯌꯥꯝꯕ ꯂꯝ ꯈꯨꯗꯤꯡꯃꯛ ꯇ ꯂꯧꯒꯤ ꯃꯇꯝꯗ ꯂꯣꯢ ꯍꯧꯔꯝꯃꯗ꯭ꯔꯣ
ꯅꯣꯡ ꯍꯣꯡꯅꯝꯅꯤꯗ ꯑꯅꯤ ꯂꯣꯛꯄꯤ ꯀꯥꯡꯕꯨꯗꯤ ꯐꯖꯅ ꯇꯧꯔꯝꯃꯅꯤ ꯑꯩꯈꯣꯏꯗꯕꯨ ꯏꯁꯤꯡ ꯂꯩꯇꯕꯒꯤ ꯑꯗꯨꯝ ꯉꯥꯏꯕ ꯋꯥꯅꯤ ꯁꯤ
ꯑꯣ ꯁꯤ ꯈꯪꯗꯦꯗ ꯑꯌꯨꯛꯁꯨ ꯁꯥꯏ ꯅꯨꯃꯤꯗꯥꯡꯁꯨ ꯁꯥꯏ ꯄꯪꯁꯥꯗ ꯁꯥꯏ ꯀꯩꯅꯣ
ꯈꯪꯗꯦꯅꯦꯍꯦ ꯅꯨꯡꯁꯥ ꯁꯥꯔ ꯑꯃꯨꯛ ꯁꯥ ꯁꯥꯕ ꯑꯗꯩ ꯅꯣꯡ ꯇꯥꯔꯅ ꯖꯝꯖꯝ ꯍꯦꯛ ꯇꯥꯔꯛꯄ ꯁꯨꯃꯥꯏꯅ ꯇꯧꯖꯦ ꯍꯛꯆꯥꯡ ꯌꯥꯝ ꯅꯥꯒꯟ ꯃꯅꯦꯕ
ꯑꯣ
ꯐꯒ ꯐ ꯁꯥ ꯒꯤ ꯁꯥꯏꯍꯦ
ꯁꯥꯢ ꯁꯥꯏ
ꯁꯥꯔꯕꯅꯤꯅ ꯊꯥꯎ ꯊꯨꯝꯒ ꯆꯥꯅꯤꯡꯗ꯭ꯔꯦꯅꯦ ꯈꯤꯇꯪ ꯃꯅꯥ ꯃꯁꯤꯡ ꯈꯤꯇꯪ ꯆꯝꯅ ꯆꯥꯕꯗꯨꯅ ꯍꯥꯎꯇ꯭ꯔꯣ ꯍꯛꯆꯥꯡ ꯅꯨꯡꯉꯥꯏꯇ꯭ꯔꯣ
ꯃꯅꯥ ꯃꯁꯤꯡ ꯆꯥꯕꯩꯗ ꯍꯥꯏꯗꯤ ꯌꯨꯝꯗ ꯍꯧꯕ ꯃꯅꯥ ꯃꯁꯤꯡ ꯍꯦꯛꯑꯒ ꯑꯗꯨꯝ ꯇꯧꯔꯒ ꯍꯥꯏꯗꯤ ꯁꯧꯒ꯭ꯔꯤꯗ ꯊꯣꯡꯉꯥꯁꯨ ꯉꯥ ꯈꯤꯇꯪ ꯊꯥꯛꯑ ꯉꯥꯔꯤ ꯊꯥꯛꯑꯒ ꯑꯗꯨꯝ ꯆꯥꯝꯅ ꯍꯥꯎꯔꯦꯕ
ꯅꯣꯏꯗꯤ ꯍꯤꯡꯒꯣꯜꯒ ꯆꯥꯎꯅ ꯀꯣꯏꯗꯥꯏꯅꯦ ꯅꯣꯏꯕꯣ
ꯑꯩꯈꯣꯏꯗꯤ ꯀꯣꯏ ꯑꯗꯣ ꯑꯩꯈꯣꯏꯗꯤ ꯑꯗꯨꯝ ꯃꯇꯝ ꯃꯇꯝꯒꯤ ꯃꯅꯥ ꯃꯁꯤꯡꯅ ꯑꯗꯨꯝ ꯄꯥꯛꯅ ꯁꯥꯟꯅꯕ ꯑꯗꯨꯝ ꯊꯥꯔꯤꯌꯦ
ꯑꯣ ꯍꯧꯖꯤꯛ ꯀꯩꯀꯩ ꯃꯅꯥ ꯃꯁꯤꯡ ꯊꯥꯔꯤꯕ
ꯊꯥꯕꯤ ꯇꯣꯔꯕꯣꯠ ꯑꯗꯒꯤꯗꯤ ꯑꯗꯨꯝ ꯊꯥꯏꯗ ꯅꯤꯡꯊꯝꯊꯥꯗꯅ ꯀꯣꯕꯤ ꯍꯪꯒꯥꯝ ꯑꯗꯨꯝ ꯁꯨꯅ ꯊꯥꯏ ꯍꯥꯏꯇꯥꯢꯌꯦ
ꯑꯥ ꯊꯥꯕꯤꯗꯤ ꯀꯩꯅꯣ ꯇꯧꯕꯅꯤꯅꯦ ꯆꯝꯐꯨꯠ ꯆꯥꯕꯗꯤ ꯍꯥꯎꯕꯅꯤꯅꯦ
ꯑꯝ ꯆꯝꯐꯨꯠꯕꯨ ꯆꯥꯔꯁꯨ ꯑꯗꯨꯝ ꯊꯥꯕꯤ ꯆꯥꯕꯒꯤ ꯌꯥꯝ ꯍꯥꯎꯕꯁꯦ ꯑꯇꯩ ꯅꯠꯇꯦꯗ ꯑꯩꯗꯤ ꯆꯝꯐꯨꯠ ꯆꯥꯕꯗꯤ ꯀꯦꯝ ꯍꯤꯡꯅ ꯆꯥꯔꯁꯨ ꯍꯥꯎꯋꯤꯗꯅ
ꯎꯝ
ꯍꯥꯏꯗꯤ ꯍꯧꯖꯤꯛ ꯃꯣꯔꯣꯛ ꯑꯇꯦꯛꯄ ꯄꯥꯟꯕ ꯃꯇꯝꯅꯤꯅ
ꯄꯣꯏ
ꯃꯣꯔꯣꯛ ꯑꯇꯦꯛꯄꯗꯨꯒ ꯊꯨꯝꯈ꯭ꯔꯥꯒ ꯇꯧꯔꯒ ꯊꯥꯕꯤꯖꯦ ꯃ ꯀꯨꯁꯦ ꯐꯖꯅ ꯈꯣꯛꯇꯣꯛꯑꯒ ꯄꯤꯁ ꯄꯤꯁ ꯇꯥꯔꯒ ꯅꯝꯃꯥꯒ ꯆꯥꯕꯒꯤ ꯃꯍꯥꯎꯁꯦ
ꯊꯥꯎꯗꯤ ꯍꯥꯎꯋꯤꯗꯅ
ꯃꯥꯥꯟꯅꯦ ꯁꯤꯒꯤ ꯃꯍꯥꯎꯁꯤꯅ ꯑꯃꯨꯛ ꯌꯥꯝ ꯊꯤ ꯍꯥꯎꯋꯦꯕ
ꯑꯩꯈꯣꯏ ꯀꯥꯂꯦꯟ ꯊꯥꯕꯤ ꯈꯔ ꯆꯥꯕ ꯍꯥꯎꯕꯤꯗꯣ ꯃꯆꯥ ꯃꯆꯥ ꯑꯃ ꯂꯩꯗꯥꯏꯅꯦ
ꯑ
ꯑꯁ ꯅꯪ ꯑꯗꯨ ꯊꯥꯕꯤ ꯍꯥꯏꯔꯒ ꯑꯩ ꯅꯣꯡꯃ ꯌꯥꯎꯒ꯭ꯔꯦꯅꯦ ꯕꯖꯥꯔꯗ ꯑꯈꯣꯢ ꯃꯅꯥ ꯇꯥ ꯕꯖꯥꯔꯗꯒꯤ ꯑꯩꯈꯣꯏ ꯊꯥꯕꯤ ꯊꯥꯗꯕꯅꯤꯅ ꯊꯥꯕꯤꯗꯣ ꯂꯩꯔꯛꯄ ꯑꯗꯨꯒꯗꯤ ꯑꯩꯅ ꯊꯥꯕꯤꯗꯨ ꯆꯥꯅꯤꯡꯃꯟꯒꯤꯗꯅ ꯊꯨꯝ ꯃꯣꯔꯣꯛ ꯇꯧꯔꯒ ꯃꯣꯔꯣꯑꯇꯦꯛ ꯇꯧꯔꯒ ꯃꯦꯠꯂꯥ ꯆꯥꯕꯤꯗꯣ ꯅꯝꯃꯒ
ꯑꯥ
ꯗꯥꯏꯔꯤꯌꯥ ꯇꯧꯗꯅꯕ ꯃꯣꯏꯗꯣ ꯍꯤꯗꯥꯛꯀꯨꯝꯕ ꯌꯥꯝ ꯍꯥꯞꯄ꯭ꯔꯥ ꯈꯪꯗꯦꯏꯅꯦ
ꯑꯗꯨꯅꯦ ꯍꯧꯖꯤꯛꯀꯥꯟꯁꯤꯗꯤ ꯕꯖꯥꯔꯗ ꯌꯣꯟꯕ ꯄꯣꯠꯁꯦ ꯐꯖꯩꯅꯒ ꯂꯩꯔꯨ ꯌꯥꯕ ꯅꯠꯇꯦꯀꯣ
ꯑꯗꯨꯅꯤꯅꯦ ꯑꯗꯨꯅꯤꯅꯦ ꯃꯁꯛ ꯐꯖꯩ ꯀꯥꯏꯅ ꯆꯥꯗ꯭ꯔꯣꯒ ꯇꯧꯔꯤꯁꯤꯅꯦ ꯑꯩ ꯀꯤꯈꯠꯂꯛꯑꯕꯅꯤꯅꯦ ꯆꯈꯥꯎꯒ ꯂꯣꯏꯅ ꯄꯠꯂꯝ ꯀꯅꯥꯅ
ꯍꯥꯏꯗꯤ ꯀꯩꯅꯣ ꯇꯧꯔꯦꯕ ꯍꯥꯏꯗꯤ ꯇꯤꯜꯍꯥꯠ ꯍꯤꯗꯥꯛ ꯍꯥꯏꯒꯗ꯭ꯔꯥ ꯑ ꯆꯥꯎꯈꯠꯂꯛꯄꯒꯤ ꯍꯥꯏꯒꯗ꯭ꯔꯥ ꯌꯥꯝ ꯍꯥꯔ ꯅꯨꯡꯖꯦ ꯍꯥꯏꯗꯤ ꯊꯥꯏꯅꯒꯤ ꯁꯟꯊꯤ ꯁꯌꯨꯡꯗꯣ ꯁꯦꯟꯅꯗ꯭ꯔꯦꯕ
ꯃꯥꯅꯦ
ꯍꯧꯖꯤꯛꯀꯥꯟꯗꯤ ꯈꯨꯠꯁꯦꯝꯒꯤ ꯍꯥꯔ ꯌꯨꯔꯤꯌꯥ ꯇꯥꯏꯃꯣ ꯄꯇꯥꯁ ꯈꯔ ꯂꯩꯗꯅ
ꯃꯥꯅꯦ ꯃꯥ
ꯑꯗꯣ ꯍꯥꯏꯋꯅꯤ ꯈꯦꯠꯇꯤ ꯈꯦꯠꯅꯩꯀꯣ
ꯑꯁ ꯃꯍꯥꯎ ꯌꯥꯝ ꯈꯦꯠꯅꯩꯗ
ꯍꯥꯏꯗꯤ ꯊꯥꯏꯅꯒꯤ ꯍꯦꯛ ꯂꯩꯔꯝꯕ ꯏꯄꯥ ꯏꯄꯨꯒꯤ ꯁꯥ ꯁꯟꯗꯀꯤ ꯊꯣꯛꯂꯛꯄ ꯂꯩꯍꯥꯎ ꯑꯗꯩ ꯃꯣꯏꯒꯤ ꯐꯠꯇꯕꯁꯤꯡꯗꯨꯅ ꯂꯩꯍꯥꯎ ꯑꯣꯏꯔꯛꯄꯒꯤ ꯃꯍꯥꯎꯁꯤꯒ ꯍꯧꯖꯤꯛꯀꯥꯟꯒꯤ ꯍꯥꯞ
ꯑꯩꯈꯣꯏꯗꯤ ꯑꯗꯨꯝ ꯑꯉꯥꯡ ꯑꯣꯏꯉꯩꯗ ꯏꯃꯥ ꯍꯣꯏ ꯑꯗꯨꯝ ꯑꯩꯈꯣꯏꯒꯤ ꯂꯧꯕꯨꯛꯇ ꯆꯠꯂꯦ ꯑꯗꯩꯗꯤ ꯀꯩꯅꯣ ꯂꯝꯕꯤꯗ ꯑꯣꯏꯔꯁꯨ ꯑꯩꯈꯣꯏꯒꯤ ꯑꯗꯨꯝ ꯁꯟꯒꯤ ꯁꯟꯊꯤ ꯇꯥꯏꯗꯅ
ꯎꯝ
ꯁꯟꯗꯤ ꯈꯨꯟꯖꯤꯜꯂꯅꯤ ꯁꯟꯗꯤꯗꯨꯅ ꯗꯨꯝ ꯍꯥꯥꯔ ꯑꯣꯏꯅ ꯁꯦꯝꯃꯦꯕ ꯗꯦ ꯗꯦ ꯌꯦꯂꯨꯝ ꯃꯣꯏꯒꯅ ꯌꯦꯟꯅꯨꯡꯒꯤ ꯑꯩꯈꯣꯏꯒꯤ ꯃꯣꯏꯒꯤ ꯃꯇꯤ ꯃꯌꯨꯡ ꯑꯗꯨꯝꯕꯗꯣ ꯀꯩꯅꯣ ꯇꯧꯕ ꯍꯥꯏꯇꯥꯔꯦꯅꯦ ꯍꯥꯔ ꯑꯣꯏꯅ ꯁꯦꯝꯕ ꯌꯥꯏꯗꯅ
ꯎꯝ ꯅꯣꯏꯒꯤ ꯅꯣꯏꯒꯤ ꯊꯥꯏꯅ ꯁꯟ ꯌ ꯂꯣꯏꯕꯛꯇꯣ ꯁꯟ ꯉꯥꯛꯇ ꯂꯩꯔꯤꯕ꯭ꯔꯣ
ꯁꯟꯗꯤ ꯀꯨꯏꯔꯦꯗ ꯁꯟꯗꯤ ꯂꯩꯈꯤꯗꯕ ꯍꯥꯏꯗꯤ ꯍꯥꯟꯅ ꯁꯟ ꯂꯣꯏꯕꯁꯦ ꯑꯩꯈꯣꯏꯔꯣꯝꯗꯗꯤ ꯑꯃꯨꯛ ꯅꯥꯄꯤ ꯑꯗꯩ ꯂꯧꯕꯨꯛ ꯑꯆꯧꯕ ꯑꯗꯨꯗꯕꯨꯗꯤ ꯆꯥꯏꯌꯦꯕꯨ ꯍꯥꯏꯗꯤ ꯂꯧꯕꯨꯛꯇꯤ ꯑꯗꯨꯝ ꯁꯪ ꯂꯩꯕꯣꯇꯦꯗꯣ
ꯎꯝ
ꯑꯗꯨꯅ ꯑꯗꯨꯝ ꯆꯥꯐꯝꯗꯣ ꯂꯩꯔꯛꯇꯕ ꯍꯥꯏꯇꯥꯔꯦꯅꯦ ꯅ ꯁꯟꯖꯤ ꯁꯦꯅꯕꯁꯨ ꯋꯥꯕ ꯑꯗꯩ ꯊꯕꯛ ꯏꯪꯈꯥꯡꯁꯨ ꯁꯪꯅꯔꯛꯇꯕ
ꯎꯝ
ꯗꯤ ꯖꯨꯇꯣꯟ ꯌꯥꯝ ꯇꯧꯗꯕ ꯌꯥꯗꯦꯕ ꯁꯟ ꯂꯣꯏꯕꯁꯦ ꯅꯥꯔꯛ ꯐꯅ ꯅꯨꯡꯉꯥꯏꯇꯕꯅꯤꯅ ꯑꯗꯩꯗ ꯑꯁ ꯁꯨꯃꯥꯏꯅ ꯖꯤꯕ ꯍꯤꯡꯁꯥ ꯇꯧꯕꯁꯤ ꯀꯥꯟꯅ ꯄꯣꯠꯇꯦꯗ ꯌꯣꯟꯊꯣꯛꯈ꯭ꯔꯁꯤꯅ ꯑꯩꯈꯣꯏꯅ ꯂꯣꯏꯕ ꯉꯝꯃꯛꯇꯕꯩꯀꯣ
ꯑꯥ
ꯍꯥꯟꯅ ꯀꯩꯅꯣ ꯂꯩ ꯁꯟ ꯈꯣꯏꯃꯍꯣꯏꯗꯤ ꯇ꯭ꯔꯦꯛꯇꯔꯒꯨꯝꯕ ꯂꯥꯛꯇ꯭ꯔꯤꯉꯩꯗꯗꯤ ꯑꯅꯝꯕꯅ ꯁꯝꯄꯣꯛ ꯈꯣꯏꯕꯁꯦ ꯁꯟꯅ ꯈꯣꯏꯅꯔꯝꯃꯤꯗꯅ ꯑꯗꯨꯅ ꯑꯗꯨ ꯃꯇꯝꯗ ꯁꯟꯅ ꯂꯥꯕꯥ ꯅꯤ ꯂꯩꯔꯝꯃꯤ ꯑꯗꯩꯗꯤ ꯑꯃꯣꯝꯃꯒ ꯂꯩꯔꯝꯃꯦ ꯑꯃꯣꯝꯗꯨꯅ ꯑꯗꯨꯝ ꯑꯩꯈꯣꯏꯒꯤ ꯑꯗꯨꯨꯝ ꯁꯪꯒꯣꯝ ꯒꯨꯃ ꯆꯥꯏꯌꯦꯕ
ꯑꯗꯨꯅ ꯃꯣꯏꯒꯤ ꯅꯣꯡꯃꯒꯤ ꯁꯥꯖꯤꯛ ꯀꯌꯥꯝ ꯄꯤꯖꯕ ꯈꯣꯠꯄꯁꯦ ꯑꯗꯨꯝ ꯑꯩꯈꯣꯏ ꯂꯧꯕꯨꯛꯅꯤ ꯈꯪꯗꯦ ꯈꯣꯡꯕꯥꯟ ꯂꯨꯄꯥꯅꯤ ꯈꯪꯗꯦ ꯑꯗꯨꯝ ꯁꯖꯤꯛ ꯐꯥꯟꯕ ꯆꯠꯂꯦ
ꯎꯝ
ꯑꯗꯣ ꯍꯧꯖꯤꯛꯀꯥꯟꯗ ꯑꯗꯨ ꯁꯥꯖꯤꯛ ꯐꯪꯕ ꯍꯥꯏꯁꯤ ꯂꯩꯇ꯭ꯔꯦꯕ ꯑꯗꯩ ꯁꯔꯨꯗ ꯑꯣꯔꯁꯨ ꯍꯥꯟꯅꯗꯤ ꯁꯔꯨꯗꯣ ꯃꯤꯅ ꯌꯩꯕꯅꯤꯅ ꯁꯔꯨꯗꯣ ꯑꯗꯨꯝ ꯃꯌꯥꯝ ꯃꯌꯥꯝ ꯄꯨꯔꯒ ꯂꯛꯏꯗꯣ
ꯆꯤꯟꯅ ꯇꯧꯔꯕꯅꯤꯅ ꯁꯔꯨꯗꯣ ꯂꯣꯏꯅ ꯕꯔ ꯕꯔ ꯇꯠꯂꯦꯗꯣ
ꯎꯝ
ꯑꯗꯨꯅ ꯁꯟꯗ ꯁꯔꯨ ꯄꯤꯖꯕꯁꯨ ꯅꯨꯡꯉꯥꯏꯔꯛꯇ꯭ꯔꯦ ꯑꯗꯨꯅ ꯑꯁ ꯀꯥꯟꯅꯗꯦ ꯁꯟꯁꯦ ꯂꯣꯏꯔꯒꯨꯝꯁꯤꯗ ꯅꯀꯣ ꯑꯁ ꯑꯗꯨ ꯅꯨꯡꯗꯤ ꯅꯨꯡꯁꯤꯌꯦ ꯁꯟ ꯂꯩꯔꯤꯉꯩꯗꯀꯣ
ꯑꯥ
ꯑꯉꯥꯡ ꯑꯣꯏꯔꯤꯉꯩꯗ ꯁꯟꯗꯤ ꯑꯗꯨꯝ ꯁꯦꯟꯕ ꯆꯠꯇꯣꯏꯅꯦꯕ ꯑꯗꯨ ꯃꯣꯏ ꯁꯟꯂꯥꯕꯒꯤ ꯁꯝꯕꯣꯛ ꯈꯣꯏꯕꯒꯤ ꯂꯣꯏ ꯂꯩꯌꯦ ꯑꯩꯈꯣꯏ ꯂꯥꯡꯒꯣꯜ ꯅꯨꯡꯒꯣꯜ ꯂꯣꯏꯅ ꯊꯝꯆꯦꯠ ꯀꯥ ꯇꯧꯔꯒ ꯇꯧꯕꯤ
ꯀꯥꯏꯅꯁꯦ ꯁꯟ ꯂꯣꯏꯕꯁꯦ ꯑꯩꯒꯤ ꯏꯃꯥꯟꯅꯕ ꯍꯥꯏꯗꯤ ꯃꯣꯏꯒꯤꯗꯤ ꯄꯥꯠ ꯃꯌꯥꯅꯤꯅ ꯁꯖꯤꯛ ꯅꯥꯄꯤ ꯍꯅꯧ ꯃꯣꯏ ꯌꯥꯝ ꯍꯧꯕꯅꯤꯅꯀꯣ
ꯀꯩꯅꯣ ꯇꯣꯏ ꯍꯥꯏ ꯀꯩꯁꯨ ꯋꯥꯗꯦ ꯍꯥꯔꯤ
ꯑꯗꯩꯗꯤ ꯑꯩꯈꯣꯏꯒꯤ ꯂꯝꯄꯥꯛꯇꯁꯨ ꯂꯝꯄꯥꯛꯆꯧꯕ ꯅꯥꯄꯤ ꯁꯣꯡꯕ ꯂꯩꯗꯅ
ꯎꯝ
ꯑ ꯄꯨꯨꯟꯐꯝ ꯊꯥꯗꯣꯛꯐꯝ ꯂꯩꯕꯁꯤ ꯅꯨꯡꯉꯥꯏꯕꯖꯥꯠꯅꯤꯗ
ꯑꯗꯨꯅ ꯃꯣꯏꯗꯤ ꯌꯥꯝ ꯃꯣꯏꯗꯤ ꯌꯥꯝ ꯀꯥꯟꯅꯕ ꯄꯤꯕꯖꯥꯠꯅꯤꯗ ꯀꯥꯟꯅꯕ ꯄꯤꯗ ꯑꯇꯩꯩ ꯅꯣꯠꯇꯕ ꯍꯥꯏꯗꯤ ꯃꯆꯤꯟꯖꯥꯡ ꯑꯗꯣ ꯍꯥꯏꯗꯤ ꯍꯣꯏ ꯈꯔ ꯐꯥꯟꯐꯝ ꯊꯣꯛꯄ ꯅꯣꯡꯃꯒꯤ ꯈꯤꯇꯪ ꯐꯥꯜꯂꯒ ꯑꯗꯨꯝ ꯄꯥꯠ ꯃꯄꯥꯟꯗꯨꯗ ꯊꯥꯗꯣꯛꯑꯒ ꯊꯝꯃꯒꯀꯣ
ꯃꯥꯅꯦ ꯃꯥꯅꯦ
ꯃꯣꯏꯅ ꯇꯧꯔꯤꯁꯤꯅ ꯑꯌꯥꯝꯕ ꯀꯩꯅꯣꯅꯦꯕ ꯁꯪꯒꯣꯝ ꯁꯨꯝꯕꯩꯅꯦ
ꯁꯪꯒꯣꯝ ꯊꯨꯝꯕꯒꯤ ꯑꯣ ꯁꯟ ꯀꯩꯅꯣ ꯑꯃꯣꯝ ꯍꯥꯏꯇꯥꯔꯦ
ꯑꯥ ꯍꯥꯏꯗꯋꯦ ꯁꯒꯣꯝꯁꯦ ꯅꯣꯡꯃꯗ ꯂꯤꯇꯔ ꯀꯨꯟ ꯀꯨꯟꯊ꯭ꯔꯥꯒ ꯁꯨꯝꯃꯦ ꯍꯥꯏ ꯃꯣꯏꯟ ꯍꯥꯏ ꯀꯥꯟꯗ ꯍꯥꯏꯗꯤ ꯑꯩ ꯀꯨꯟ ꯀꯨꯟꯊ꯭ꯔꯥ ꯁꯨꯝꯕꯁꯤꯅ ꯍꯥꯏꯗꯤ ꯃꯕꯨꯛ ꯊꯜꯂꯗꯤꯅꯦ ꯑꯗꯨꯝ ꯀꯨꯟꯊ꯭ꯔꯥ ꯃꯉꯥ ꯅꯤꯐꯨꯒ ꯊꯣꯛꯑꯦ ꯍꯥꯏꯑꯦ ꯂꯤꯇꯔꯁꯦ ꯍꯥꯏꯗꯤ ꯁꯟꯅꯗꯤ ꯑꯩꯈꯣꯏꯒꯤ ꯎꯝ ꯁꯟ ꯁꯪꯒꯣꯝ ꯁꯨꯡꯅꯕ ꯆꯔꯁꯤ ꯑꯆꯧꯕꯗ ꯈꯪꯉꯤꯗꯅ
ꯑꯥ
ꯑꯣꯗꯨꯅꯤꯗ ꯀꯥꯟꯅꯩꯗ ꯁꯟ ꯂꯣꯏꯕꯖꯦ ꯑꯩꯅ ꯈꯪꯎꯕꯖꯦ ꯌꯥꯝ ꯊꯤꯟ ꯀꯥꯟꯅꯩꯗꯤ ꯀꯩꯅꯣ ꯀꯩ ꯍꯥꯏꯇꯥꯔꯦ ꯍꯥꯏ ꯀꯥꯟꯗ ꯍꯥꯏꯗꯤ ꯃꯥꯒꯤ ꯁꯪꯒꯣꯝ ꯀꯥꯟꯅꯔꯗ꯭ꯔꯥ ꯑꯗꯨꯗꯒꯤꯗꯤ ꯑ ꯍꯥꯏꯗꯤ ꯁꯟꯊꯤ ꯍꯥꯏꯔꯦ ꯑꯩꯈꯣꯏꯒꯤꯗꯤ ꯑꯣ ꯋꯥꯢ ꯇꯩꯕ ꯑꯣꯏꯒꯦꯔꯥ ꯑꯗꯨꯗꯩ ꯃꯩ ꯊꯥꯕꯒꯤ ꯑꯣꯏꯒꯦꯔꯥ ꯑꯗꯨꯝ ꯁꯤꯖꯤꯟꯅ ꯌꯥꯏꯗꯅ
ꯄꯥꯟꯅꯕ ꯆꯠꯂꯦ ꯌꯥꯝ ꯀꯥꯟꯅꯒ꯭ꯔ ꯖꯥꯠꯅꯤꯗ ꯁꯦꯜꯍꯩꯕꯤꯒꯤ ꯑꯗꯩꯗꯤ ꯁꯪꯒꯣꯟ ꯍꯥꯏꯖꯤꯕꯨ ꯀꯣ
ꯎꯝ
ꯑꯩꯈꯣꯏꯅꯒ ꯂꯩꯔ ꯆꯕ ꯁꯪꯒꯣꯝꯗꯣ ꯀꯤ ꯍꯥꯏꯕ ꯑꯗꯨꯒꯤ ꯌꯨꯝꯗ ꯂꯣꯏꯖꯕ ꯁꯟꯖꯦ ꯃꯍꯥꯎ ꯌꯥꯝꯅ ꯈꯦꯠꯅꯕꯅꯦ ꯑꯗꯣ ꯂꯩꯀꯥꯏꯗꯒꯤ ꯁꯪꯒꯣꯝꯒ ꯂꯧꯔꯖꯨ ꯁꯪꯒꯣꯝꯗꯣ ꯏꯁꯤꯡꯒ ꯌꯥꯟꯁꯤꯟꯗꯅꯀꯣ ꯂꯣꯛꯀ ꯊꯨꯡꯢꯗꯨꯅꯤ ꯇꯧꯏ
ꯍꯧꯖꯤꯛꯀꯥꯟꯗꯤ ꯁꯪꯒꯣꯝꯖꯤꯁꯨ ꯌꯥꯝ ꯌꯥꯟꯁꯤꯟꯅꯔ ꯃꯥꯜꯂꯦꯗ
ꯍꯣꯏꯅꯦ ꯑꯗꯨꯅꯦ ꯁꯪꯒꯣꯝꯗꯣ ꯃꯌꯥꯝꯗꯣ ꯑ ꯇꯣꯡꯕꯩ ꯈꯜꯂꯛꯄ ꯍꯥꯏꯇꯥꯔꯦꯅꯦ
ꯎꯝ
ꯑꯗꯨꯒ ꯑꯁ ꯇꯜꯂꯦꯕ ꯃꯤꯑꯣꯟꯗꯩ ꯂꯩꯔ ꯆꯥꯎ
ꯍꯥꯏꯗꯤ ꯏꯁꯤꯡꯗꯒꯤ ꯀꯩꯗꯒꯤ ꯄꯌꯥꯗ ꯌꯥꯟꯁꯤꯜꯂꯜꯅꯤꯅ ꯑꯩꯈꯣꯏꯗ ꯐꯪꯒꯗꯕ ꯀꯥꯟꯅꯕꯒꯤ ꯆꯥꯡꯗꯨꯁꯨ ꯋꯥꯠꯂꯦ
ꯃꯥꯅꯦꯁ
ꯍꯥꯏꯗꯤ ꯃꯣꯏꯅ ꯃꯣꯏꯒꯤ ꯁꯦꯟꯗꯣꯡꯒꯤꯗꯃꯛꯇ ꯎꯔꯒ ꯂꯩꯔꯝꯅꯤꯅ ꯑꯁ ꯁꯤꯁꯦ ꯐꯅ ꯍꯥꯏꯔꯁꯨ ꯃꯤꯒꯩꯁꯦ ꯒ꯭ꯌꯥꯟ ꯇꯥꯕꯒꯤ ꯆꯥꯡ ꯌꯥꯝ ꯋꯥꯠꯂꯤꯗ
ꯍꯧꯖꯤꯛꯀꯥꯟꯁꯦ ꯑꯅꯝꯕꯅ ꯄꯩꯁꯥꯁꯦ
ꯎꯝ
ꯄꯩꯁꯥꯁꯦ ꯍꯤꯡꯕꯗ ꯄꯩꯁꯥ ꯆꯪꯗ ꯌꯥꯗꯦꯗꯣ ꯑꯥ ꯃꯥꯅ ꯃꯥꯅ ꯉꯝꯅ ꯍꯣꯠꯅꯕꯗ ꯑꯗꯨꯝ ꯁꯦꯟꯗꯥꯜ ꯂꯝꯕꯤꯁꯦ ꯑꯗꯨꯝ ꯇꯧꯅꯔꯛꯄ ꯖꯥꯠꯅꯤꯗ
ꯑ ꯑꯗꯨꯅꯤꯅꯦ ꯇꯧꯔꯤꯁꯦ
ꯗꯣ ꯑꯩꯈꯣꯏꯁꯨ ꯂꯩꯔ ꯆꯥꯔꯤꯅꯤꯅ ꯑꯦ ꯅꯪ ꯏꯁꯤꯡ ꯌꯥꯝ ꯍꯥ ꯍꯥꯞꯃꯜꯂꯤ ꯍꯥꯏꯔꯨꯕꯗꯤ ꯅꯨꯡꯉꯥꯏꯇꯦꯗꯣ ꯑꯗꯨ ꯑꯗꯨꯝ ꯉꯝꯅ ꯉ ꯅꯕ ꯌꯦꯡꯉꯥ ꯆꯥꯔꯤ ꯑꯗꯨ
ꯃꯥꯅꯤ ꯃꯥꯅꯤ ꯑꯣ ꯅꯪꯕꯨ ꯀꯩꯗꯧꯔꯝꯃꯤꯅꯣ ꯍꯧꯖꯤꯛꯄꯣ ꯇꯗ꯭ꯔꯣ ꯅꯪꯕꯨꯨ ꯀꯩ ꯗꯧꯔꯝꯃꯤꯅꯣ
ꯑꯁꯨꯝ ꯐꯝꯃꯝ ꯃꯤꯅꯤꯗ ꯆꯥꯛ ꯇꯣꯛꯑꯒ
ꯑꯣ ꯑꯣ ꯇꯧꯔ ꯇꯧꯔꯣ ꯑꯗꯨꯗꯤ ꯃꯊꯪꯗꯥꯇ ꯐꯣꯟ ꯇꯧꯔꯛꯀꯦ ꯅꯣꯡ ꯐꯗꯣꯛ ꯋꯥꯔꯤ ꯁꯥꯟꯅꯕꯁꯦ ꯅꯨꯡꯉꯥꯏ
ꯍꯣ ꯐꯔꯦ ꯐꯔꯦ ꯍꯣ ꯁꯥꯟꯅꯁ ꯁꯥꯟꯅꯁꯤ
ꯍꯣꯏ ꯍꯣꯏ